ꯇꯥꯔꯕꯣ
ꯑꯁ ꯅꯈꯣꯟ ꯈꯨꯄꫭꯛꯇꯣ
ꯑꯁ ꯈꯪꯗꯦꯅ‌ꯦ ꯅꯪ ꯅꯪꯎ ꯅꯪꯎ ꯉꯇꯅꯦ
ꯑꯃ ꯌꯥꯕꯅꯦ ꯏꯃꯥꯏ ꯄ‌ꯦꯃꯥ ꯇꯥꯔꯕꯣ
ꯇꯥꯔꯦ ꯑꯩꯈꯣꯏ ꯈꯨꯣꯟꯁꯦ ꯃꯥꯏꯁꯨꯨ ꯃꯠꯈ
ꯑ ꯌꯥꫪ‌ꯦ ꯌꯥꫪ‌ꯦ
ꯇꯅꯤ ꯑꯦ
ꯃꯥꯏꯁꯨ ꯃꯨꯊꯣꯛꯈ꯭ꯔꯦꯅꯦ ꯑꯃꯨꯛ
ꯑꯩ ꯕꯣꯂꯨꯝꯁꯦ ꯕꯦꯔꯥ ꯇꯧ ꯂꯩꯔꯦ ꯍꯥꯏꯕ
ꯐꯣꯟ ꯐꫭꯟ ꯅꯪꯒꯤ ꯐꯣꯟꯗꯣ ꯌꯣꯟꯊꯣꯛꯈ꯭ꯔꯣ ꯑꯗꯨꯗꯤ ꯑꯃ ꯑꯅꯧꯕ ꯑꯃꯨꯛ ꯂꯩꯌꫭ
ꯑꯁ ꯄꯔꯥ ꯀꯣꯛꯁꯦ ꯐꯣꯟ ꯃꯅꯨꯡꯗ ꯅꯥꯀꯣꯡ ꯃꯅꯨꯡꯗ ꯐꯣꯟꯁꯦ ꯆꯪꯁꯤꯜꯂꯛꯒꯗꯤꯀꫭ ꯋꯥꯔꯤ ꯁꯥꯔꯤꯁꯦ
ꯅꯣꯏ ꯅꯥꯀꯣꯡ ꯃꯅꯨꯡꯗ ꯑꯣꯏꯅ ꯐꯨꯝꯖꯤꯟꯈ꯭ꯔꯣ ꯐꯣꯟꯗꯣ
ꯆꯪꯁꯤꯟꯗꯧꯔꯦ ꯑꯦ ꯀꯌꯥꯗ ꯋꯥꯈ꯭ꯔꯦ ꯇꯅꯦꯦ ꯌꯥꯝꯝ ꯁꯥꯏꯦ ꯇ ꯗꯨꯨ
ꯇꯧꯗꯕꯁꯨ ꯌꯥꯗꯕ ꯀꯣ ꯇꯧꯗꯕꯁꯨ ꯌꯥꯗꯕ
ꯁꯇ ꯍꯥꯗꯔ ꯀꯥꯟꯁꯤꯗ ꯀꯣꯜ ꯇꯧꯁꯤꯦ ꯁ ꯐꯪꯦ ꯕꯦꯔꯥ ꯌꯥꯝ ꯀꯥꯏꯀꯣ ꯁꯤꯒꯨꯝꯕ ꯇꯧꯕ ꯊꯕꯛ ꯆꯍ
ꯑꯁ ꯌꯥꯝ ꯋꯥꯏꯗ
ꯑ ꯑꯩꯣ ꯑꯗꯨꯃꯥꯏꯅ ꯃꯤꯃꯥꯡ ꯇꯨꯃꯥꯡ ꯈꯪꯗꯅ ꯌꯣꯟꯕꯤꯒꯅꯨ
ꯑꯩꯁꯦ
ꯑꯗꯨꯇꯕꯨ ꯌꯥꯎ ꯌꯥꯎꯖꯔꯣꯏꯒꯦ ꯅꯍ ꯒ꯭ꯔꯨꯞꯇ ꯀꯩ ꯌꯥꯎꯖꯗ꯭ꯔꯤꯕ ꯑꯗꯨꯒꯗꯤ ꯅꯪꯅ ꯑꯩꯁꯦ ꯄꯨꯔꯥ ꯌꯣꯟꯕꯤꯔꯕꯅꯦꯕ
ꯏꯁ ꯂꯥꯏꯅꯃꯛꯇ ꯈꯪꯍꯟꯒꯦꯅ ꯆꯦꯡ ꯑꯩꯉꯣꯟꯗ ꯄ꯭ꯔꯤꯟ ꯇꯧꯊꯣꯛꯑꯒ ꯑꯩꯈꯣꯏꯒꯤ ꯈꯨꯟꯒꯤ ꯋꯦꯇꯤꯡꯁꯦꯠꯇ ꯅꯞꯀꯦ
ꯐꯠꯇ ꯕꯤ
ꯑꯁ ꯑꯩꯈꯣꯏꯒꯤ ꯂꯩꯁꯦ ꯐꯖꯅ ꯍꯧꯋꯦ꯭ꯔ ꯅꯪꯁꯨ ꯂꯩ ꯄꯥꯝꯕ꯭ꯔꯥ ꯅꯪꯁꯨ ꯂꯥꯏ ꯄꯥꯕꯥ ꯅꯣꯏ ꯅꯣꯏꯁꯦ ꯅꯣꯏꯒꯤ ꯌꯨꯝꯗ ꯂꯩꯒꯗ꯭ꯔꯣ ꯂꯩꯔꯣꯏꯗ꯭ꯔꯣ ꯅꯣꯏꯒꯤ ꯌꯨꯝꯁꯦ ꯖꯪꯒꯜ ꯐꯂꯦ
ꯑ ꯂꯩ ꯃꯌꯥꯝ ꯍꯧꯋꯦꯕ ꯅꯣꯏ ꯏꯃꯨꯡꯁꯦ ꯂꯩ ꯃꯌꯥꯝ ꯊꯥꯔꯦꯕ
ꯍꯣꯏ ꯒꯝꯂꯥꯁꯦ ꯈꯪꯕ꯭ꯔꯥ ꯑꯩ ꯃꯁꯤꯡ ꯄꯥꯎꯔꯥ
ꯑꯗꯨꯗꯤ ꯑꯐꯕ ꯋꯥꯅꯤ ꯀꯩꯅꯣ ꯇꯥꯕꯨ ꯇꯥꯕꯤꯔꯤꯕ꯭ꯔꯣ
ꯑꯩꯈꯣꯏꯒꯤ ꯒꯝꯂꯥꯁꯦ ꯌꯥꯡꯈꯩ ꯍꯦꯛ ꯑꯃꯅꯤꯌꯦ ꯇꯕꯣ
ꯇꯥꯏꯦꯀꯣ ꯑ ꯇꯥꯏ ꯇꯥꯏ
ꯌꯥꯡꯈꯩ ꯌꯥꯡꯈꯩ ꯍꯦꯜꯂꯦꯕ ꯑꯩꯈꯣꯏꯒꯤ
ꯂꯩ ꯃꯈꯜꯁꯦ
ꯅꯠꯇ ꯂ ꯃꯃ ꯑ ꯇ ꯐꯣꯟ ꯂꯗ
ꯃꯃꯤꯡꯁꯤꯡ ꯈꯪꯕꯗꯣ ꯍꯥꯏꯔꯛꯑꯣ
ꯑꯁ ꯑꯩꯈꯣꯏ ꯍꯔꯥꯎ ꯀꯦꯛꯇꯁꯀꯨꯝꯕ ꯈꯪꯗꯦ ꯑꯩꯗꯤ ꯃꯃꯤꯡ ꯈꯪꯗꯦ ꯑꯩ ꯈꯪꯕ ꯀ꯭ꯔꯦꯛꯇꯥꯁ ꯑꯉꯥꯡꯕꯨ ꯇꯣꯛ ꯈꯇꯪ ꯈꯪꯗ ꯁ꯭ꯅꯦꯦꯛ ꯄ꯭ꯂꯥꯟꯒ
ꯍꯥꯥ
ꯏꯁꯅꯦꯛ ꯄ꯭ꯂꯥꯟꯒ ꯀꯦꯛꯇꯁ ꯈꯛꯇꯪ ꯈꯪꯉꯦ ꯑꯩ
ꯑꯨꯝ ꯑꯩ ꯌꯥꯡꯈꯩ ꯊꯥꯣ
ꯅꯣꯏꯒꯤ ꯌꯨꯝꯗꯣ ꯖꯪꯒꯜ ꯃꯥꯜꯂꯦ
ꯅꯣꯏ ꯖꯪꯒꯜꯗꯒ ꯂꯩ ꯐꯪꯈ꯭ꯔꯕ꯭ꯔꯣ ꯍꯥ
ꯑꯩꯈꯣꯏ ꯌꯨꯝ ꯃꯅꯥꯛꯇ ꯖꯪꯒꯜ ꯑꯃ ꯂꯩꯌꯦ
ꯈꯔ ꯈꯔ ꯁꯦꯡꯕꯤꯌꯨꯁꯨꯅꯦ ꯁꯣꯁꯦꯜ ꯋꯥꯔꯛ ꯈꯔ ꯈꯔ ꯇꯧꯕꯤꯌꯣꯕ ꯁꯦꯡ ꯈꯣꯠꯇꯅꯒ ꯇꯧꯕꯤꯗꯣꯏꯅꯦ ꯂꯩꯃꯤꯟꯅꯔꯒ
ꯑꯩꯈꯣꯏ ꯌꯨꯝ ꯃꯅꯥꯛꯇ ꯑꯩ ꯖꯪꯒꯜ ꯆꯠꯇ꯭ꯔꯁꯨ ꯌꯥꯔꯦ ꯑꯩꯈꯣꯏ ꯌꯨꯝ ꯃꯅꯥꯛꯇ ꯖꯪꯒꯜ ꯑꯃ ꯂꯩꯔꯦ
ꯎ ꯑꯗꯨꯗ ꯁꯥꯟꯅꯧ ꯁꯥꯟꯅꯕ ꯐꯪꯒꯗꯕ ꯃꯤꯔꯣꯏ
ꯀꯤꯌꯦ ꯂ ꯂꯩꯔ
ꯈꯨꯟꯗ ꯂꯩꯔꯦꯒ ꯖꯪꯒꯜ ꯐꯥꯎꯕ ꯂꯩꯔ ꯇꯕ ꯈꯨꯟ ꯑꯃ ꯑꯣꯏꯅ ꯄꯥꯗ꯭ꯔꯤꯉꯩꯅ ꯖꯪꯒꯜ ꯑꯣꯏꯁꯅꯨꯅ ꯑꯃ ꯈꯥꯛꯑꯝꯕꯅꯦ ꯗ ꯆꯪꯑ
ꯂꯩꯥꯌꯦ ꯑꯈꯣꯏꯅꯦ꯫ ꯑꯈꯣꯏ ꯈꯨꯟꯗꯤꯀꯣ ꯖꯪꯒꯜ ꯑꯥ ꯑꯔꯥꯞꯄꯗ ꯆꯠꯇ꯭ꯔꯁꯨ ꯌꯥꯔꯦ ꯑꯩꯈꯣꯏ ꯌꯨꯝ ꯃꯅꯥꯛ ꯃꯖꯪꯒꯂ ꯑꯃ ꯂꯩꯁꯤꯗꯤ꯫
ꯀꯔꯤ-ꯀꯔꯤ ꯆꯤꯟꯖꯥꯛ ꯆꯥꯕ ꯌꯥꯕ ꯈꯣꯠꯄ ꯌꯥꯕ ꯈꯔ ꯍꯧꯔꯝꯒꯅꯤ ꯑꯗꯨꯁꯨ꯫ ꯆꯥꯅꯤꯡꯉꯥꯏ ꯊꯛꯅꯤꯡꯉꯥꯏ ꯂꯩꯇꯕ ꯃꯇꯝꯗ ꯍꯦꯛꯑꯒ ꯆꯥꯕꯤꯕ ꯌꯥꯒꯅꯤ꯫
ꯍꯣꯏ ꯑꯗꯣ ꯈꯪꯗꯦ ꯌꯥꯝꯅ ꯍꯌꯦ ꯅꯥꯄꯤ ꯀꯥꯗꯣ ꯌꯥꯝ ꯁꯣꯡꯕꯅꯤꯅ ꯆꯪꯕꯁꯨ ꯇꯜꯂꯦꯅꯦ꯫ ꯍ
ꯐꯥꯜꯂꯒ ꯆꯪꯉꯣ ꯀꯩꯅꯣ ꯌꯣꯄꯥꯛꯥꯛ ꯋꯥ ꯄꯥꯏꯔꯦ ꯊꯕꯛ ꯑꯗꯨ ꯌꯥꯝ ꯁꯨꯕ ꯀꯟꯕ ꯅꯪꯅ꯫
ꯑꯁ ꯋꯥ ꯅꯩꯀꯣ꯫
ꯉꯍꯥꯛꯇꯪꯅꯤ꯫ ꯍꯩꯅꯧꯒꯁꯤ ꯆꯥꯕ ꯐꯪꯔꯗ꯭ꯔꯦ ꯁ꯭ꯋꯥꯏꯗꯤ ꯇꯥꯡꯕꯗꯨ-ꯇꯥꯡꯕꯗꯨ꯫
ꯑꯁ ꯍꯩꯅꯧꯁꯨ ꯄꯥꯟꯗꯕ꯭ꯔꯣ ꯍꯥꯏꯁꯦ꯫ ꯍꯩꯅꯧꯁꯨ ꯄꯥꯟꯗꯕ꯭ꯔꯣ ꯅꯣꯏ꯫ ꯍꯥꯥ
ꯑꯍꯥꯎ ꯑꯍꯥꯎꯕ ꯀꫭꯔꯤꯌꯔꯗ ꯊꯥꯔꯛꯑꯣ꯫
ꯑꯁ ꯅꯪꯉꯣꯟꯗ ꯊꯥꯕꯒ ꯂꯥꯏꯔꯤꯌꯦ ꯅꯪꯉꯣꯟꯗꯗꯤ ꯊꯥꯔꯒ ꯎꯝ ꯀꯩꯅꯣꯝꯁꯨ ꯇꯧꯗꯕꯗꯨꯕꯨ꯫ ꯄꯩꯁꯥ ꯆꯪꯉꯦ ꯅꯪꯉꯣꯟꯗ ꯄꯣꯠ ꯊꯥꯕꯗꯤ꯫
ꯄꯩꯁꯥ ꯆꯪꯗꯕ ꯀꯅꯥ ꯌꯥꯎꯏꯤ ꯂꯨꯄꯥ ꯌꯥꯡꯈꯩꯒꯨꯝꯕ ꯆꯪꯒꯗ꯭ꯔꯥ꯫
ꯑꯣ ꯑꯩꯗꯤ ꯆꯠꯂꯒ ꯊꯥꯕꯗꯣ ꯌꯥꯝ ꯇꯜꯂꯦꯕꯀꯣ ꯁꯧꯒ꯭ꯔꯤ
ꯏꯁꯄꯤꯠ ꯏꯁꯄꯤꯠ ꯄꯣꯁ ꯑꯗꯨ ꯌꯥꯝ ꯅꯛꯅ ꯂꯩꯔꯒ ꯈꯣꯡꯅ ꯉꯥꯏꯍꯥꯛꯇꯪ ꯋꯥꯛ ꯀꯤꯡ ꯀꯨꯝꯊꯔꫭꯁꯦ ꯑꯗꯨꯒ ꯀꯧꯇꯥ ꯑꯃꯈꯛꯇꯪꯗꯤ ꯊꯥꯕꯤꯕ ꯌꯥꯏꯅꯥ꯫
ꯀꯇꯗꯥꯏꯗꯒꯤ꯫ ꯑꯣ ꯀꯩꯅꯣ ꯑꯥ ꯂꯥꯕꯗꯨꯣ ꯅꯪꯒꯤ ꯊꯥꯐꯝꯗꯣꯍꯦꯅ ꯈꯪꯗ꯭ꯔꯦ ꯑꯩ꯫
ꯌꯧꯔꯛꯇ꯭ꯔꯤꯉꯩꯗ ꯂꯝꯕꯤꯗ ꯇꯠꯅ ꯂꯩꯔꯝꯗꯣꯏꯔꯤꯕꯔ ꯈꯪꯗꯦ꯫
ꯀꯣ ꯀꯩꯅꯣ ꯔꯥ ꯑꯁ ꯑꯈꯣꯏꯒꯤ ꯍꯤꯡꯈꯣꯜꯗꯨꯀꯣ ꯀꯩꯅꯣ ꯇꯧꯋꯦ ꯑꯁ ꯑꯩꯗꯤ ꯎꯝ ꯅꯥꯄꯤ ꯉꯥꯛꯇ ꯉꯥꯏꯔꯦꯕ ꯁꯤꯁꯨ꯫ ꯌꯦꯟꯗꯦꯝ ꯌꯥꯝ ꯍꯧꯋꯦ ꯌꯦꯟꯗꯦꯝ ꯉꯥꯛꯇ ꯆꯥꯔꯦ ꯑꯩꯈꯣꯏꯗꯤ꯫ ꯏꯟꯖꯥꯡꯁ ꯆꯥꯅꯤꯡꯉꯥꯏ ꯂꯩꯇꯦ꯫
ꯌꯦꯞꯗꯦꯝ ꯑꯁ ꯌꯦꯟꯗꯦꯝꯗꯤ ꯑꯩ ꯄꯥꯝꯗꯦ꯫
ꯌꯦ ꯌꯦꯟꯒ ꯗꯦꯝꯒ ꯌꯦꯟ ꯅꯠꯇꯦꯀꯣ ꯌꯦꯟ ꯗꯦꯝ ꯍꯥꯏꯕꯅꯤꯀꯣ꯫ ꯌꯦꯟꯁꯨ ꯄꯥꯝꯕꯤ ꯂꯩꯔꯗꯤ ꯐ
ꯉꯥ ꯀ ꯀꯧꯇꯥꯒ ꯊꯣꯡꯃꯤꯟꯅꯔꯦ ꯑꯗꯨꯅꯤ ꯅꯪꯅ ꯍꯥꯏꯅꯤꯡꯉꯤꯁꯦ꯫
ꯉꯥ ꯀꯧꯇꯥꯒ ꯊꯣꯡꯕꯗꯣ ꯑꯗꯨꯗꯤ ꯑꯌꯨꯛꯇꯅꯦꯕ ꯍꯧꯖꯤꯛꯁꯨ ꯌꯦꯟꯖꯥꯡ ꯆꯥꯅꯤꯡꯉꯥꯏ ꯂꯩꯇ꯭ꯔꯕꯅꯤꯅ ꯑꯃꯨꯛ ꯊꯣꯡꯕ ꯇꯥꯔꯦꯕꯀꯣ ꯑꯈꯣꯏꯁꯦ꯫ ꯎꯄꯥꯏ ꯂꯩ
ꯅꯣꯏ ꯑ ꯅꯣꯏ ꯏꯪꯈꯣꯟ ꯌꯦꯟꯖꯥꯡ ꯅꯥꯄꯤ ꯑꯐ ꯑꯐꯕ ꯄꯦꯀꯦꯠ ꯃꯌꯥꯝ ꯍꯧꯗꯨꯕꯣ꯫
ꯁꯧꯒ꯭ꯔꯤ ꯍꯧꯋꯦ ꯑꯩꯅ ꯁꯧꯒ꯭ꯔꯤ ꯊꯣꯡꯉꯡꯑꯗꯤ ꯂꯣꯏꯔꯦ-ꯂꯣꯏꯔꯦ ꯆꯥꯕ ꯌꯥꯔꯔꯣꯏꯌꯦ꯫
ꯍꯥ ꯂꯥꯏꯔꯤꯛꯇ ꯃꯔꯣ ꯑꯃ ꯄꯥꯅꯤꯡꯗꯕꯅꯦ ꯏꯟꯇꯔꯟꯁꯤꯞꯅ ꯃꯔꯣꯟ ꯑꯃ ꯆꯠꯅꯤꯡꯗꯕꯅꯦ ꯍꯌꯦꯡꯗꯒꯤ ꯑꯃꯨꯛ ꯆꯠ ꯄ ꯍꯧꯗꯧꯔꯤꯦ ꯄꯨꯡ ꯑꯌꯨꯛ ꯉꯟꯇꯥꯒ ꯑꯃꯨꯛ
ꯑꯣ ꯑꯩꯅ ꯁꯒꯔꯤ ꯊꯣꯡꯉꯗꯤꯀꯣ ꯍꯩ ꯑꯁꯤꯟꯕꯗꯣ ꯑꯗꯨꯗꯒꯤ ꯍꯦꯜꯂꯦꯕ ꯑꯩ ꯍꯩ ꯆꯥꯕꯗꯒꯤ ꯁꯤꯜꯂꯦꯕꯀꯣ ꯑꯩꯗꯣ
ꯅꯪꯅ ꯅꯪꯅ ꯊꯣꯡꯗꯣꯏꯔꯣ ꯏꯃꯨꯡ ꯃꯅꯨꯡꯒꯤꯁꯦ
ꯍꯣꯏ
ꯎꯝ ꯀꯣꯏꯔꯛꯑꯣꯅ ꯁꯤꯗꯁꯨ ꯀꯣꯏꯔꯛꯑꯣ ꯍꯥꯏꯔꯗꯤꯁꯨ ꯁꯨꯡ ꯀꯣꯏꯁꯨ ꯀꯣꯏꯔꯛꯇꯦ ꯅꯣꯏꯅ ꯀꯃꯥꯏꯅ ꯇꯧꯕꯅꯣ ꯈꯪꯗꯦ
ꯑꯩ ꯆꯥꯛ ꯊꯣꯡꯕ ꯂꯣꯏꯔꯦ ꯍꯧꯖꯤꯛ ꯍꯟꯖꯥꯡ ꯑꯃꯨꯛ ꯊꯣꯡꯅꯕ ꯏꯪꯈꯣꯜꯗ
ꯂꯤꯁꯤꯡ ꯃꯉꯥ ꯑꯣꯏꯔꯒꯤ ꯀꯣꯏꯕ ꯂꯥꯛꯄ ꯌꯥꯔꯦ ꯍꯥꯏꯕ ꯑꯩꯅ ꯁꯤꯗ ꯇꯨꯝꯐꯝ ꯀꯩꯀꯥ ꯂꯣꯏ ꯊꯤꯕꯤꯒꯅꯤ ꯅꯣꯡꯃꯗ ꯂꯨꯄꯥ ꯑ ꯁꯥꯇ꯭ꯔꯁꯤꯡꯒꯤꯗꯤ ꯆꯅꯤꯌꯥꯡꯈꯩ ꯑꯗꯨꯃꯥꯏꯅ ꯂꯧꯋꯦꯕꯀꯣ ꯇꯨꯝꯐꯝꯗꯣ ꯑꯗ ꯁꯤꯕꯤꯔꯒꯦ ꯇꯧꯕꯤꯔꯒ ꯅꯣꯏꯅ ꯁꯨꯡꯋꯥ ꯂꯥꯛꯇꯦ
ꯅꯣꯏ ꯎ ꯁꯤꯂꯣꯡꯁꯦ ꯀꯔꯝꯕꯅ ꯍꯦꯟꯅ ꯃꯇꯝꯗꯣ ꯐꯖꯕ ꯎ ꯍꯦꯟꯒꯦ
ꯏꯁꯄ꯭ꯔꯤꯡꯣꯏ ꯑꯦꯄ꯭ꯔꯤꯜ ꯑꯗꯨꯋꯥꯏꯗ ꯐꯖꯩꯀꯣ ꯑꯗꯣ ꯍꯧꯖꯤꯛꯁꯦ ꯍꯧꯖꯤꯛꯁꯨ ꯅꯣꯡꯖꯨꯊꯥ ꯑꯣꯏꯕꯅꯤꯅ ꯋꯥꯇꯔꯐꯣꯜ ꯀꯩꯀꯥ ꯐꯖꯕ ꯑꯣꯏꯌꯦ
ꯑꯣꯏꯣꯏ ꯑꯃ ꯁꯤꯂꯣꯡꯗ ꯅꯠꯇ꯭ꯔꯣ ꯁꯚꯦꯟ ꯁꯤꯁꯇꯔ ꯋꯥꯇꯔꯐꯣꯜ ꯂꯩꯕꯗꯣ
ꯎ ꯂꯩꯌꯦ ꯇꯁꯨ ꯂꯣꯏ ꯀꯅ ꯑꯣ ꯁꯤꯗꯒꯤ ꯄꯨꯡ ꯑꯅꯤ ꯑꯍꯨꯝ ꯃꯔꯤ ꯑꯗꯨꯃꯥꯏꯅ ꯆꯠꯇ꯭ꯔꯗꯤ ꯌꯥꯗꯦ
ꯑꯁ ꯈꯪꯗ꯭ꯔꯗꯤꯍꯦ ꯅꯪꯅ ꯀꯣꯏꯕ ꯀꯣꯏꯕ ꯑꯩꯈꯣꯏꯅ ꯑꯦꯛꯄ ꯄꯩꯁꯥ ꯂꯩꯇ꯭ꯦꯔꯤꯕ
ꯑꯩ ꯑꯩ ꯂꯩꯔꯤꯉꯩꯁꯤꯗ ꯍꯧ ꯍꯧ ꯇꯧꯔꯒ ꯃꯌꯥꯝ ꯄꯨꯝꯅꯃꯛ ꯆꯠꯃꯤꯟꯅꯁꯦ ꯇꯧꯕꯁꯦ ꯍꯥ ꯌꯥꯗꯦꯕ ꯑ ꯀꯩꯗꯧꯔꯦ ꯀꯩꯗꯧꯔꯦ
ꯑꯩꯅ ꯀꯩꯅꯣ
ꯂꯩꯒꯤ ꯉꯥꯡꯕꯤ ꯋꯥꯡꯕꯤ ꯀꯀꯥ ꯍꯨꯏ ꯃꯃꯤꯡ ꯀꯀꯥꯗꯣ ꯀꯗꯥꯏ ꯀꯗꯥꯏ ꯅꯣꯏꯅ
ꯍꯥꯏ ꯀꯩꯅꯣꯗꯀꯣ ꯀꯩꯅꯣꯗꯀꯣ ꯌꯦꯟꯗꯦꯝꯗꯀꯣ
ꯎꯝ
ꯗ ꯇꯤꯟ ꯑꯁ ꯇꯤꯟ ꯌꯥꯝ ꯆꯥꯎꯕ ꯑꯃ ꯂꯩꯕꯅꯤꯗ
ꯂꯧꯧꯒ ꯆꯠꯄꯛꯀꯤꯖꯠꯇ꯭ꯔꯣ ꯍꯥꯏꯗꯤ ꯂꯧꯧ ꯆꯠꯄ ꯀꯖꯩ ꯀꯩꯅꯣꯔꯃꯦꯌꯥꯝꯝꯂ ꯏꯕꯅꯤꯅ
ꯀꯛꯐꯩ ꯀꯤꯕ꯭ꯔꯥ ꯅꯪ ꯀꯛꯐꯩ
ꯇꯤꯟ ꯃꯃꯤꯡꯗꯣ ꯀꯔꯤꯕꯥ
ꯈꯪꯗꯦ ꯃꯃꯤꯡ ꯈꯪꯗꯦ
ꯑ ꯊꯪꯅꯤ ꯉ ꯑꯗꯨꯝ ꯑ ꯐꯣꯟꯁꯤꯗꯅꯦ ꯑꯃ ꯄꯩꯁꯥ ꯂꯩꯇ꯭ꯔꯤꯉꯩꯁꯨ ꯌꯥꯁꯤꯜꯂꯛꯑꯔꯣꯏ ꯐ ꯌꯥꯝ ꯀꯥꯏ ꯑꯩꯗꯤ ꯐꯣꯟꯗꯣ ꯌꯥꯝ ꯃꯃꯥꯡ ꯑꯩꯉꯣꯟꯗꯒꯤꯗꯤ ꯉꯟꯅ ꯈꯔ ꯂꯩꯈꯤꯕꯅꯦꯕ ꯍꯧꯖꯤꯛ ꯐꯥꯎꯕ ꯆꯠꯅꯔꯤ ꯅꯣꯏ ꯌꯥꯝ ꯐꯩꯅꯤ ꯅꯣꯏꯒꯤ ꯐꯣꯟꯗꯣ
ꯍꯣꯏ ꯍꯈꯣꯏꯗꯤ ꯐꯕꯅꯦ
ꯍꯣꯏ ꯂꯩꯕ ꯌꯥꯝ ꯍꯩꯌꯦ ꯑꯩꯒꯤꯁꯨ ꯂꯩꯕꯤ ꯇꯥꯔꯦ ꯑꯥꯏ ꯐꯣꯟ ꯑꯦꯠꯇꯤꯟ ꯂꯒꯤꯦꯠꯇꯤꯟ
ꯏꯇꯦꯟ ꯊꯣꯛꯑꯕꯣꯟꯍꯦ
ꯑꯩꯅ ꯂꯩꯔꯝꯗꯥꯏꯗ ꯊꯣꯛꯑꯗꯕꯅꯦ
ꯎꯝ ꯍꯣꯡꯒꯅꯤ ꯍꯥꯏ ꯅꯦ ꯑꯥꯏꯐꯣꯟ ꯃꯌꯥꯝ ꯃꯔꯛꯇꯒꯤꯀꯣ ꯑꯥꯏꯐꯣꯟ ꯑꯦꯠꯇꯤꯗ ꯑꯣ ꯍꯣꯡꯒꯅꯤ ꯍꯥꯏꯕꯅꯦ
ꯍ ꯍ ꯀꯩꯔ ꯍ ꯌꯟ ꯁꯤꯜꯂꯅꯤ
ꯍꯣꯏ ꯅꯣꯏ ꯌꯨꯝ ꯌꯣꯜꯂꯣ ꯑꯗꯨꯒ ꯂꯩꯂꯣ
ꯀ ꯋꯥꯂꯅꯦ ꯅꯖꯦ ꯃꯪꯗꯅꯦ ꯀꯩꯅꯣꯒꯨꯝꯕꯁꯦ ꯃꯤꯡꯁꯦꯟ ꯎꯕ ꯑꯗꯩꯗꯤ ꯋꯥꯜ ꯋꯥꯜꯒꯤ ꯄꯣꯛ ꯋꯥꯜꯒꯤ ꯑꯣ ꯀꯨꯝꯕꯁꯦ ꯎꯕꯁꯦ ꯐꯕ꯭ꯔꯥ ꯅꯪ ꯉ ꯑꯩ ꯈꯪꯕ꯭ꯔꯥ ꯅꯪꯣꯟꯗꯣꯡꯕꯒꯗꯣ
ꯀꯔꯝꯕꯗꯅꯨꯡ ꯍꯥꯏꯁꯦ
ꯑꯣ ꯃꯪꯗꯅꯦ ꯃꯤꯡꯁꯦꯝ ꯀꯩꯀꯥꯒ ꯎꯕꯁꯦ
ꯍꯪꯅꯦꯦ ꯑꯩꯒ ꯃꯔꯛ ꯑꯃꯒꯣ ꯃꯪꯅ ꯃꯪꯅ ꯃꯤꯡꯁꯤ ꯌꯦꯡꯉꯒ ꯂꯩꯔꯝꯃꯤ ꯑꯗꯨꯒ ꯑ ꯀꯩꯩꯅꯣꯁꯨꯨ ꯇꯧꯋ ꯅꯨꯡ ꯑꯆꯧꯕꯗꯒ ꯐꯝꯃꯒ ꯂꯩꯔꯝꯃꯦ ꯑꯩꯗꯤ
ꯎ ꯍꯧꯖꯤꯛꯀꯥꯟꯗꯤ ꯂꯩꯇꯥꯟ ꯂꯩꯇꯥꯟꯒ ꯀꯣꯠꯂꯒ ꯆꯠꯅꯤꯡꯉꯥꯏ ꯃꯇꯝ ꯅꯠꯇ꯭ꯔꯦ ꯅꯍꯥꯟ ꯃꯤꯁꯤꯡꯁꯦ ꯆꯥꯎꯈꯠꯅꯕ ꯅꯠꯇ ꯑꯁꯣꯏ ꯊꯥꯅꯃꯤꯅ ꯌꯨꯝ ꯀꯩꯁꯤꯡꯗꯣ
ꯍꯣꯏ
ꯅꯨꯡꯁꯤꯗ꯭ꯔꯣ ꯑꯩꯗꯤ ꯂꯩꯇ ꯃꯅꯝꯅꯦ ꯌꯥꯝ ꯅꯨꯡꯁꯤꯌꯦ
ꯑꯩꯗꯤ ꯑꯩꯈꯣꯏ ꯂꯩꯇꯥꯡ ꯀꯣꯠꯇ꯭ꯔꯁꯨ ꯂꯩꯕꯥꯛ ꯑꯉꯥꯡꯕꯗꯣ ꯑꯗꯨꯅ ꯇꯥꯏ
ꯂꯩꯇꯥꯟ ꯂꯩꯇꯥ ꯃꯅꯝꯗꯣ ꯂꯥꯛꯑꯦ ꯍꯧꯖꯤꯛ ꯑꯩꯉꯣꯟꯗ ꯃꯅꯝ ꯃ ꯌꯥꯝ ꯅꯨꯡꯁꯤꯌꯦꯦ ꯑꯩꯗꯤ ꯑꯩꯗꯤ ꯅꯣꯡꯅꯒ ꯑꯍꯥꯟꯕ ꯆꯨꯔꯛꯄꯗꯣ ꯃꯇꯝ ꯀꯨꯏꯅ ꯆꯨꯔꯨꯗ꯭ꯔꯕ ꯃꯇꯨꯡꯗ ꯅꯣꯡꯣꯡ ꯒꯤ ꯗ꯭ꯔꯣꯞꯇꯨꯅ ꯑꯍꯥꯟꯕ ꯂꯩꯕꯥꯛꯇ ꯊꯦꯡꯕꯗꯨꯒꯤ ꯃꯅꯝꯒ ꯅꯨꯡꯁꯤꯌꯦ ꯐꯝꯃꯒ ꯖ
ꯑꯩꯅ ꯒꯥꯔꯤ ꯒꯥꯔꯤ ꯃꯅꯝ ꯅꯨꯡꯁꯤꯕꯒꯨꯝꯕꯅꯤꯅꯦ
ꯆꯠꯂꯣꯍꯦ ꯒꯥꯔꯤ ꯃꯅꯝ ꯅꯨꯡꯁꯤꯕ ꯀꯥꯏꯅ ꯁꯤꯗ ꯑꯣꯒ ꯇꯧꯔꯦ ꯁ꯭ꯋꯥꯏꯗ ꯗꯤ ꯑꯌꯨꯛ ꯉꯟꯇꯥꯁꯤꯗ ꯍꯥ ꯐ꯭ꯔꯦꯁ ꯏꯌꯥꯔ ꯅꯝꯃꯣ ꯍꯥꯏꯕꯗꯣ ꯑꯩꯗꯤ ꯒꯥꯔꯤ ꯃꯅꯝ ꯉꯥꯛꯇꯅꯦ ꯉꯝ ꯐꯪꯉꯗꯦ
ꯑꯩꯗꯤꯦ ꯎ ꯄꯦꯇ꯭ꯔꯣꯜ ꯒꯥꯔꯤ